ꯑꯕ꯭ꯔꯣ
ꯑ ꯇꯥꯏꯌꯦ
ꯎꯝ ꯀꯩꯗꯣꯔꯤꯅꯣ ꯇꯥꯏ ꯇꯥꯏ
ꯑ ꯐꯥꯝ ꯔꯒ ꯂꯩꯔꯤ
ꯐꯝꯕꯁꯨ ꯅꯨꯡꯉꯥꯏꯕꯅꯤ ꯅꯦꯠꯋꯛ ꯀ ꯐꯣꯟꯒ ꯕꯦꯇ꯭ꯔꯤꯗꯣ ꯊꯜꯂꯗꯤ ꯐꯝꯕꯁꯨ ꯅꯨꯡꯉꯥꯏꯕꯅꯦ ꯑꯗꯨ
ꯎꯝ ꯅꯨꯡꯉꯥꯏꯌꯦ ꯄ꯭ꯇ꯭ꯔꯤꯒ ꯊꯜꯂꯗꯤ ꯅꯠꯇ꯭ꯔꯗꯤ
ꯑꯗꯨꯒ ꯑꯩꯈꯣꯏꯗꯨꯃꯥꯏꯅ ꯊꯨꯟꯗꯣ ꯁꯔꯨ ꯌꯥꯝꯗ꯭ꯔꯗꯤ ꯍꯕ ꯁꯉꯏꯅꯤ ꯑꯩꯈꯣꯏꯗꯤ ꯊꯨꯅꯁꯤ ꯁꯔꯨꯗꯣ ꯈ ꯌꯥꯝꯕꯅꯤꯅ ꯐꯝꯕ ꯋꯥꯏꯅꯦ ꯑꯗꯨꯅ ꯍꯤꯞꯄ ꯂꯩꯅꯦ
ꯎꯝ
ꯆꯥꯛ ꯏꯁꯤꯡ ꯎꯅꯕꯤꯔꯕꯣ
ꯂꯣꯏꯔꯦ ꯅꯪꯗꯤ
ꯇꯥꯗ꯭ꯔꯤ ꯑꯩꯈꯣꯏꯁꯦ ꯆꯥꯗ꯭ꯔꯤꯗ ꯒꯥꯔꯤ ꯃꯊꯦꯜ ꯆꯥꯔꯒꯦ
ꯉꯁꯤꯗꯤ ꯂꯐꯨ ꯆꯥꯔꯦ ꯅꯣꯏꯗꯤ
ꯂꯐꯨ ꯂꯐꯨ ꯍꯥꯏꯁꯦ ꯀꯩꯅꯣꯗ꯭ꯔꯣ ꯂꯐꯣꯒꯤ
ꯂꯐꯣꯏꯒꯤ ꯂꯥꯏꯗꯣ
ꯂꯩꯗꯣ ꯃ
ꯑꯗꯨꯅꯦ ꯎꯝ ꯑꯥ ꯈꯪꯕ꯭ꯔꯣ
ꯑꯗꯨꯗ ꯂꯩ ꯈꯪꯉꯦ ꯈꯪꯉꯦ
ꯎꯝ ꯑꯗꯨꯗꯤ ꯍꯋꯥꯏ ꯑꯩꯗꯤ ꯑꯗꯨꯒꯤ ꯂꯩꯔꯛꯄꯅꯦ
ꯑ ꯑ
ꯕꯖꯥꯔꯗ ꯆꯠꯂꯨꯔꯒ
ꯑꯥ ꯀꯌꯥ ꯀꯌꯥ ꯄꯤꯒꯦ ꯑꯗꯨ ꯍꯣꯏꯗꯣ ꯆꯥꯎ
ꯑꯗꯣ ꯍꯧꯖꯤꯛꯇꯤ ꯇꯥꯡꯉꯦ ꯌꯥꯡꯈꯥꯏꯒꯤ ꯈꯔ ꯃꯆꯥ ꯑꯣꯏꯔꯗꯤꯀꯣ ꯑꯅꯤ ꯄꯤꯌꯦ ꯑꯗꯨꯒ ꯈꯔ ꯆꯥꯎꯔꯗꯤ ꯌꯥꯡꯈꯥꯏ ꯑꯣ ꯁꯨꯃꯥꯏꯅ ꯍꯥꯏꯌꯦ
ꯑꯣ ꯑꯗꯨꯈꯣꯏꯗꯣ ꯑꯩꯈꯣꯏꯗꯤ ꯀꯩ ꯍꯥꯏꯗ꯭ꯔꯦ ꯌꯨꯝꯗ ꯂꯩꯔ ꯀꯥꯟꯗꯁꯨ ꯁꯤꯡꯖꯨ ꯑꯩꯈꯣꯏꯗ ꯑꯗꯨꯝ ꯆꯥꯏꯗ ꯑꯃ
ꯑꯣ ꯁꯤꯡꯖꯨꯗꯤ ꯌꯥꯝ ꯍꯥꯎꯕꯅꯦ ꯑꯗꯨꯒ ꯃꯤꯃꯤ ꯍꯥꯞꯄꯁꯨ ꯑꯗꯨꯝ ꯍꯥꯎꯕꯅꯦ
ꯑꯣ ꯑꯗꯨ ꯑꯁ ꯃꯁꯛ ꯑꯣꯗꯧꯕ ꯀꯨꯏꯔꯦꯗ
ꯑꯗꯣ ꯁꯥꯡꯕꯗꯨꯅ ꯍꯦꯟꯅ ꯍꯥꯎꯋꯦꯗ
ꯍꯦꯟꯖꯥꯡꯕꯨꯗꯤ ꯍꯣꯏ ꯑꯗꯨ ꯁꯥꯡꯕꯗꯣ ꯍꯣꯏ ꯑꯗꯨ ꯍꯥꯎꯋꯦ ꯍꯣꯏ
ꯍꯣꯏꯗ ꯐꯥꯡꯕꯗꯣ ꯍꯧꯖꯤꯛ ꯑꯁꯤꯁꯤꯗꯤꯩ ꯄꯥꯛꯅ ꯐꯥꯡꯗꯦ ꯑꯗꯨꯒꯤ ꯐꯥꯡꯉꯁꯨ ꯌꯥꯝ ꯇꯥꯡꯂꯒ ꯌꯣꯂꯦ ꯍꯣꯏ
ꯑꯉꯥꯡꯕ ꯈꯣꯏꯗꯣ
ꯎꯝ ꯑꯗꯨꯝ ꯐꯥꯡꯉꯁꯨ ꯌꯥꯝ ꯇꯥꯡꯉꯦ ꯁꯤꯗꯗꯤ
ꯀꯣꯏ ꯁꯤꯒꯗꯤ ꯁꯤꯁ ꯍꯋꯥꯏ ꯀꯔꯤ ꯀꯔꯤꯒ ꯃꯤꯛꯁ ꯇꯧꯔꯒ ꯊꯣꯡꯉꯝꯒꯅꯤꯣꯏ
ꯍꯣꯁꯇꯦꯜꯗ ꯂꯩꯕ꯭ꯔꯅꯦ
ꯍꯣꯏ ꯁꯦ ꯅ ꯀꯟꯁꯤ ꯍꯋꯥ ꯑꯩꯒ ꯀꯩꯅꯩꯅꯣ ꯀꯦꯞꯁꯤ ꯀꯪꯒ ꯑꯗꯨ ꯉꯧꯕ ꯍꯗꯧ ꯃꯥꯗ
ꯑꯣꯝ ꯑ ꯇꯥꯜꯂꯦ ꯑꯗꯨꯗꯤ ꯑꯩꯗꯤ ꯀꯦꯞꯁꯤꯀꯥꯝꯁꯦ ꯌꯥꯝꯃꯗꯤꯀꯣ ꯃꯅꯥꯝꯗꯣ ꯑꯩꯗꯤ ꯅꯨꯡꯉꯥꯏꯇꯦ
ꯑꯥꯎꯁꯨꯥꯎꯁꯤꯗ ꯀꯦꯞꯁꯤꯀꯝꯁꯦ ꯃꯤꯅ ꯍꯥꯏꯕꯗꯤ ꯀꯦꯞꯁꯤꯀꯝꯁꯦ ꯃꯤ ꯑꯩꯈꯣꯏ ꯀꯥꯡꯁꯣꯏ ꯑꯗꯨꯝ ꯆꯥꯅꯩꯗꯅ ꯃꯤ ꯑꯗꯨ ꯑꯗꯨ ꯀ ꯀꯥꯡꯁꯗꯤ ꯍꯥꯎꯋꯦ ꯍꯥꯏ ꯑꯩꯗꯤ ꯀꯥꯡꯁꯣꯏ ꯆꯝꯐꯥꯎ ꯇꯥꯗ꯭꯭ꯔꯦ ꯑꯗꯣ ꯃꯣꯏꯅ ꯁꯤꯗ ꯀꯥꯡꯉꯧ ꯄꯤꯕꯗꯨꯗꯤ ꯀꯩ ꯍꯥꯏ ꯃꯅꯝ ꯅꯝꯊꯑꯕ
ꯎꯝ ꯍꯥꯏꯗꯤ ꯄꯥꯝꯗꯦꯗ ꯌꯥꯝ ꯌꯥꯝꯗꯗꯤ ꯌꯥꯏ ꯑꯗꯣ ꯀꯦꯞꯁꯤ ꯀꯥꯝꯅ ꯌꯥꯝꯗꯦ ꯑꯗꯨꯝꯕ ꯅꯥꯝ ꯊꯣꯛꯄꯗꯣ ꯑꯗꯨꯒꯤ ꯑꯩꯗꯤ ꯍꯩꯅꯗ ꯀꯦꯞꯁꯤꯀꯥꯝꯒꯤ ꯃꯅꯥꯝꯗꯣ ꯑꯩꯣꯏ ꯅꯍ
ꯀꯦꯞꯁꯤꯀꯝꯗꯨ ꯃꯦꯠꯂꯒꯁꯨ ꯆꯥꯏ ꯍꯥꯏꯅꯔꯤ
ꯑꯣ ꯍꯣꯏ ꯍ ꯑꯩꯁꯨ ꯄꯥꯝꯗꯦ ꯑꯗꯨꯕꯨꯗꯤ ꯅꯍꯥꯟ ꯅꯍꯥꯟꯅ ꯑꯩꯈꯣꯏ ꯍꯣꯁꯇꯦꯜ ꯍꯥꯏꯔꯤꯀꯥꯟꯁꯨ ꯁꯨꯃꯥꯏꯅ ꯇꯥꯎꯋꯦꯕ
ꯑ ꯑ ꯑꯗꯨꯒꯤ ꯑꯩꯗꯤ ꯆꯥꯛ ꯆꯥꯔꯔꯣꯏ ꯆꯥꯛ ꯆꯥꯔꯣꯏꯈꯤꯒꯦ ꯈꯜꯂꯒ ꯁꯤꯗ ꯍꯣꯔꯦꯟ ꯐꯅ ꯅꯥꯝꯃ ꯀꯥꯟꯗ ꯆꯥꯒꯦꯅ ꯈꯜꯂꯤꯅ
ꯎꯝ ꯆꯥꯛꯆꯥꯥꯗꯨꯁꯨ ꯆꯥꯛ ꯆꯥꯗꯗꯤ ꯑꯩꯈꯣꯏ ꯒꯦꯁꯇ꯭ꯔꯤꯒ ꯀꯥꯟꯕꯅꯤꯅ ꯆꯥꯗꯁꯨ ꯁꯨ ꯌꯥꯗꯕꯅꯤ
ꯑꯉꯥꯡ ꯑꯣꯏꯔꯤꯉꯩꯗꯒꯤ ꯄꯣꯛꯔꯛꯄꯗꯒꯤ ꯌꯥꯎꯔꯛꯈ꯭ꯔ ꯃꯥꯜꯂꯦꯗ ꯑꯗꯨꯒꯤ ꯑꯩꯁꯨꯣ ꯀ ꯏꯗ꯭ꯔꯦꯗ ꯍꯧꯖꯤꯛꯛꯇ
ꯅꯣꯡꯣꯏꯗꯤ ꯣ ꯂꯩꯔꯝ
ꯍꯣꯏ ꯄꯣꯣꯏ ꯉꯁꯤꯁꯦ ꯑꯁꯦꯡꯕꯗꯤꯀꯣ ꯍꯣꯏ ꯁꯦ
ꯎꯝ
ꯍꯥꯏꯁꯤꯔꯥ ꯇꯌꯨꯇꯤ ꯍꯥꯏꯁꯤꯔꯥ ꯏꯚꯔ ꯍꯥꯏꯁꯤꯔꯥ ꯆꯠꯀꯗꯕꯅꯦꯕ
ꯎꯝ
ꯑꯗꯣ ꯑꯣ ꯌꯦꯡꯕꯩ ꯍꯧꯒꯠꯄ ꯉꯝꯗꯕꯒꯤ ꯆꯠꯍꯧꯗꯅꯣ
ꯋꯥꯔꯜ ꯀꯥꯞ ꯂꯣꯏꯗ꯭ꯔꯤ ꯐꯥꯎꯗꯤ ꯁꯨꯃꯥꯏꯅ ꯇꯥꯅꯤ
ꯍ ꯑꯗꯨꯗꯣ ꯍꯣꯏ ꯑꯁ ꯍꯧꯖꯤꯛꯇꯤ ꯀꯩ ꯍꯥꯏꯇꯥꯔꯦ ꯃꯦꯠꯁꯈꯣꯏꯁꯨ ꯑꯗꯨꯝ ꯑ ꯀꯩ ꯍꯥꯏꯦ ꯆ ꯃꯔꯨꯑꯣ ꯑꯣꯏꯕ ꯃꯦꯠꯆ ꯈꯇ ꯑꯣꯏꯔꯛꯄꯅꯤꯅ ꯑꯗꯨꯝ ꯌꯦꯡꯅꯤꯡꯕꯣ ꯍꯣꯏ ꯌꯦꯡꯅꯤꯡꯕꯗꯣ ꯑꯗꯨꯒꯤ
ꯎꯝ ꯕꯣꯜꯗꯤ ꯑꯁ ꯑꯩꯁꯨ ꯑꯗꯨꯝ ꯌꯦꯡꯉꯦ ꯑꯩꯗꯤ ꯑꯗꯨꯝ ꯌꯦꯡꯕꯒꯤ ꯑꯩ ꯌꯥꯗ꯭ꯔꯦ ꯑꯩꯁꯨ ꯅꯨꯄꯤ ꯑꯣꯏꯔꯒ ꯀꯣ ꯅꯨꯄꯥꯒ ꯆꯞ ꯃꯥꯟꯅ ꯂꯑꯌꯦꯦꯅ ꯍꯟꯅꯔꯦ ꯑꯩꯒꯤꯃꯥꯟꯅꯕꯤꯁꯤꯡꯅ
ꯑꯥ ꯑꯗꯨꯃꯥꯏꯅ ꯌꯦꯡꯒꯗꯕꯅꯤꯗ
ꯑꯗꯨꯝ ꯌꯦꯡꯕ ꯌꯦꯡꯉꯀꯥꯟꯗ ꯑꯗꯨꯝ ꯏꯟꯇꯔꯦꯁ ꯂꯥꯏꯕꯗꯣ ꯍꯥꯏꯕꯗꯤ ꯌꯦ ꯑꯗꯨꯝ
ꯀꯅꯥ ꯁꯞꯄꯣꯔꯠ ꯇꯧꯒꯦ ꯑ ꯍꯦꯟꯅ ꯅꯨꯡꯉꯥꯏꯔꯛꯄꯗꯣ ꯑꯦ ꯌꯥꯏ ꯐ
ꯅꯪꯗꯤ
ꯑꯗꯨꯅꯦ ꯑꯩꯁꯦ ꯌꯥꯝ ꯍꯩꯅ ꯀꯩꯅꯣ ꯈꯜꯂꯝꯃꯤꯅꯦ
ꯈꯩꯗꯤ ꯑꯔꯖꯦꯟꯇꯤꯅꯥꯅ
ꯑꯥꯔꯖꯦꯟꯇꯤꯅꯥ ꯑꯣꯏꯔꯗꯤ ꯑꯩꯅ ꯈꯟꯕꯗ ꯏꯁꯄꯦꯟ ꯈꯣꯏ ꯁꯥꯟꯅꯔꯗꯤ ꯏꯁꯄꯦꯟꯈꯣꯏꯐꯥꯎ ꯌꯦꯡꯉꯝꯗꯦ ꯑꯄꯣꯠꯇꯗꯧꯃꯜꯂꯦꯗ
ꯎꯝ ꯑꯗꯣ ꯉꯔꯥꯡꯕꯨꯗꯤ ꯑꯩ ꯌꯦꯡꯗ꯭ꯔꯦ ꯉꯔꯥꯡꯗꯤ ꯍꯥꯏꯕꯗꯤ ꯗꯤ ꯑꯩꯗꯤ ꯏꯁꯄꯦꯟꯅ ꯑꯗꯨꯝ ꯉꯝꯒꯅꯤ ꯍꯥꯏꯕ ꯋꯥꯈꯜꯗꯣ ꯐꯖꯔꯔꯣꯏ ꯍꯥꯏꯕ ꯋꯥꯈꯜ ꯃꯈꯥꯟ ꯑꯃ ꯂꯥꯏꯕꯒꯤ ꯎꯝ ꯑꯣꯁꯇꯔꯤꯌꯥꯗꯤ ꯑꯗ ꯈꯔ ꯎꯝ ꯍꯥꯏꯕꯗꯤ ꯆꯦꯗꯤ ꯈꯔ ꯃꯣꯏꯗꯤ ꯈꯔ ꯉꯥꯝꯃꯅꯤꯅꯀꯣ
ꯑ
ꯌꯥ ꯑꯣꯁꯇ꯭ꯔꯦꯂꯤꯌꯥꯗꯩ ꯈꯔ ꯋꯥꯠꯄꯅꯤꯅ ꯁꯅꯥꯕꯗꯣ ꯑꯗꯨꯒꯤ ꯏꯁꯄꯦꯟꯅ ꯉꯝꯒꯅꯤ ꯍꯥꯏꯕ ꯋꯥꯈꯜ ꯑꯃ ꯂꯕꯤ ꯀ ꯌꯦꯡꯅꯤꯡꯗꯕ ꯐꯥꯎꯋꯦꯕ ꯑꯗꯨꯒ ꯑꯌꯨꯛꯀꯤꯗꯤ ꯌꯦꯡꯉꯦ
ꯄ ꯍꯣꯇꯦꯜꯒꯤꯗ ꯑꯁ ꯑꯩꯗꯤ ꯀꯣꯔ꯭ꯔꯣꯁ ꯌꯥꯝꯗꯤ ꯅꯨꯡꯁꯤꯌꯦꯅꯦ
ꯑꯩ ꯑꯗꯨꯅꯦ ꯑꯩꯗꯤ ꯃꯣꯗ꯭ꯔꯤꯛ ꯅꯨꯡꯁꯤꯕꯒꯤ ꯌꯥꯝ ꯅꯨꯡꯁꯤꯌꯦ ꯃꯥꯒꯤ ꯁꯥꯥꯛꯇꯣ ꯍꯣꯏ
ꯍꯣꯏ ꯃꯣꯇꯔꯤ ꯑꯩꯣꯏꯒꯤ ꯑꯗꯨꯒ ꯃꯣꯏꯗꯤ ꯀ ꯍꯥꯏ ꯍꯥꯟꯅ ꯀꯩꯅꯣ ꯐꯥꯏꯅꯦꯜ ꯐꯥꯏꯅꯦꯁ ꯀꯩꯅꯣ ꯐꯥꯏꯅꯦꯜꯗꯁꯨ ꯁꯥꯟꯅꯔꯝꯕꯅꯤꯅꯀꯣ ꯃꯣꯏꯗꯣ ꯑꯗꯨꯒ ꯍꯟꯗꯛ ꯔꯥꯃ ꯐꯀꯤꯗ ꯊꯣꯛꯈꯤꯕ ꯌꯥꯔꯣꯏ
ꯑꯗꯨꯒꯤꯅꯤ ꯌꯥꯝ ꯅꯨꯡꯁꯤꯈ꯭ꯔꯦ
ꯋꯥꯏ ꯑꯩꯈꯣꯏ ꯄꯨꯟꯁꯤꯁꯦ ꯁꯥꯅ ꯁꯥꯕꯅꯦ ꯁꯤꯗ
ꯅꯣꯏ ꯅꯣꯏ ꯂꯩꯔꯝꯕ ꯃꯄꯥꯝꯗ ꯁꯥꯔꯨꯔꯦꯅꯦ
ꯑꯁ ꯐꯅꯤ ꯐꯥꯏ
ꯎꯝ ꯑꯩꯈꯣꯏꯗꯗꯤ ꯀ ꯁꯥꯕꯗꯤ ꯅꯠꯇꯦ ꯑ ꯍꯧꯖꯤꯛ ꯃꯥꯏ ꯃꯣꯠꯄꯗꯤ ꯈꯔꯕꯨꯗꯤ ꯁꯥꯕꯗꯤ ꯁꯥꯏ ꯑꯗꯨꯁꯨꯦ ꯑꯗꯨꯝ ꯂꯥꯏꯕ ꯌꯥꯏꯌꯦꯗ
ꯑ ꯑꯩꯈꯣꯏꯗꯗꯤ ꯃꯤꯅꯤꯠ ꯈꯔꯐꯥꯎ
ꯎꯝ
ꯃꯨꯠ꯭ꯔꯗꯤ
ꯑꯁ ꯃꯥꯏ ꯃꯨꯔꯗꯤ ꯇꯥꯎꯋꯦ ꯅꯨꯡꯗꯥꯡꯗ ꯍꯦꯟꯅ ꯁꯥꯏ
ꯑꯥ ꯑꯩꯈꯣꯏꯗꯅ ꯁꯤꯗ ꯀꯩ ꯍꯥꯏꯁꯤꯔꯦ ꯅꯨꯃꯤꯠꯇ ꯍꯖꯔ ꯊꯔꯗꯤ ꯑꯦ ꯍꯖꯔ ꯗꯤꯒ꯭ꯔꯤꯗꯣ ꯐꯣꯔꯇꯤ ꯐꯣꯔꯇꯤ ꯐꯣꯔꯇꯤ ꯋꯥꯟ ꯐꯣꯔꯇꯤꯇꯨ ꯑꯗꯨꯝ ꯌꯍꯧꯕꯩꯀꯣ ꯋꯥꯕꯗꫭ ꯄꯥꯟ ꯊꯣꯛꯄꯒ
ꯑꯣ ꯁꯨꯃꯥꯏꯅ ꯇꯧꯔꯝꯅꯤ
ꯃꯤꯁꯤꯡꯅ ꯑꯁ ꯅꯣꯏꯗꯤ ꯐꯖꯅ ꯉꯧꯔꯝꯃꯅꯤ ꯑꯥ ꯑꯗꯨꯛ ꯁꯕꯥ ꯃꯐꯝꯗ ꯂꯩꯕꯅꯤꯅ ꯍꯥꯏꯔ ꯂꯩ ꯑꯗꫭ ꯑꯩꯈꯣꯏꯅ ꯑꯗꯨꯝ ꯅꯨꯡꯁꯥꯗ ꯆꯠꯇꯔꯥꯗꯤ ꯌꯥꯗꯕ ꯑꯗꯨꯒꯤ ꯑꯗꯨꯝ ꯆꯠ ꯂꯩꯕꯒꯤ ꯌꯥꯗꯔ‌ꯦ
ꯎꯝ
ꯀꯨꯠꯆꯨꯁꯨ ꯌꯥꯗ ꯔꯦ
ꯑꯩꯗꯤ ꯁꯥꯕ ꯃꯄꯥꯝꯗꯗꯤ ꯉꯥꯝꯗꯦ
ꯎꯝ ꯋꯥꯏꯗ ꯏꯪꯕ ꯃꯐꯝꯗ ꯑꯃꯨꯛ ꯀꯩ ꯍꯥꯏꯁꯤꯔꯥ ꯏꯪꯉꯒ ꯍꯦꯟꯅ ꯀꯩ ꯍꯥꯏꯁꯤꯔꯦ ꯑꯃꯨꯛ ꯏꯪꯕ ꯃꯇꯝꯗ ꯑꯃꯨꯛ ꯌꯥꯝ ꯏꯤꯡꯕ ꯀꯩꯍꯥꯏꯁꯤꯔꯥ ꯑꯩꯈꯣꯏ ꯑꯩꯈꯣꯏ ꯍꯟꯖꯤꯟꯅ ꯑꯃꯨꯛ ꯏꯪꯉꯛ ꯍꯣꯏ ꯍꯣꯏ ꯏꯪꯉꯒꯅ ꯍꯦꯟꯅ ꯌꯥꯝ ꯍꯟꯖꯟꯅ ꯏꯉꯛ ꯗꯤ ꯋꯥꯕ ꯀ ꯍꯥꯏꯦ ꯑꯩꯈꯣꯏꯔꯣꯝꯗꯗꯤ ꯀꯩ ꯍꯥꯏꯦ ꯍꯥꯟꯅꯗꯤ ꯑꯗꯨꯝ ꯏꯪꯉꯁꯨ ꯅꯨꯡꯁꯥ ꯐꯪꯉꯗꯤ ꯅꯨꯡꯉꯥꯏꯗꯅ ꯅꯨꯡꯁꯥ ꯌꯥꯏꯔꯒ ꯑꯗꯨꯃꯥꯏꯅ ꯂꯩꯕꯗꫭ ꯑꯗꯣ ꯁꯤꯗꯗꯤ ꯑꯗꯨꯨꯃꯥꯏꯅ ꯇꯧꯗꯦꯕ ꯏꯪꯉꯗꯤ ꯑꯥ ꯀꯩꯍꯥꯏꯁꯤꯔꯥ ꯋꯤꯟꯇꯔ ꯂꯥꯛꯇ꯭ꯔꯗꯤ ꯅꯨꯡꯁꯥꯗꯣ ꯀꯩꯍꯥꯏꯁꯤꯔꯥ ꯍꯞꯇꯥ ꯍꯞꯇꯥ ꯑꯃ ꯑꯅꯤꯒꯨꯝꯕ ꯅꯨꯡꯁꯥ ꯊꯣꯛꯇꯄꯤꯗ ꯑꯗꯨꯝ ꯂꯩꯕꯗꯣ ꯂꯩꯆꯤꯜꯟꯅ ꯂꯣꯏ ꯈꯨꯝꯃꯒ ꯑꯗꯨꯒ
ꯎꯝ
ꯅꯣꯡꯃ ꯈꯛꯇꯒꯨꯝꯕ ꯊꯣꯛꯂꯛꯑꯅꯤ ꯑꯗꯨꯒ ꯑꯗꯨ ꯃꯇꯝꯗ ꯐꯤ ꯁꯨꯍꯧꯗ꯭ꯔꯗꯤ ꯌꯥꯗꯕ ꯏꯪꯉꯥ ꯀꯅꯤꯗ ꯑꯗꯨꯃꯥꯏꯅ ꯇꯧꯈ꯭ꯔꯅꯤ ꯑꯗꯨꯒ ꯐꯤꯗꯣ ꯍꯦꯛ ꯁꯨꯕ ꯂꯣꯏꯔꯒ ꯑꯃꯨꯛ ꯂꯩꯆꯤꯜꯅꯥ ꯂꯣꯏ ꯈꯨꯝꯈ꯭ꯔꯗꯤ ꯅꯨꯃꯤꯠ ꯃꯔꯤ ꯃꯉꯥ ꯐꯧꯔꯁꯨ ꯁꯨꯡ ꯀꯪ ꯀꯪꯉꯔꫭꯏ ꯐꯤꯈꫭꯏꯗꫭ
ꯑꯣ ꯑꯗꯨꯗꯤ ꯕꯦꯔꯥꯅꯤꯅꯦ ꯑꯗꯨꯗꯤ
ꯍꯣꯏ ꯑꯗꯨꯗꯤ ꯋꯤꯟꯇꯔ ꯂꯥꯛꯇ꯭ꯔꯤꯀꯥꯟꯗ ꯐꯤꯈꯣꯏ ꯂꯣꯏ ꯁꯨꯈꯧꯒꯗꯕꯅꯤ ꯑꯗꯨꯒ
ꯎꯝ
ꯑꯗꯨꯒ ꯕ꯭ꯂꯦꯡꯀꯦꯠ ꯍꯣꯏ ꯍꯣꯏ ꯏꯁꯤꯡꯗꯤ ꯌꯥꯝꯃꯦ
ꯑꯣ
ꯅꯣꯡꯗꯤ ꯆꯨꯗꯕꯀꫭ ꯏꯁꯤꯡ ꯑꯗꯨ ꯏꯁꯤꯡꯗꯤ ꯋꯥꯠꯇꯕ ꯑꯩꯈꯣꯏ ꯏꯝꯐꯥꯜꯖ‌ꯦ
ꯑꯣ ꯅꯨꯡꯉꯥꯏꯌꯦꯅ ꯑꯗꯨꯅꯦ
ꯍꫭꯏ ꯃꯣꯏꯁꯦ ꯃꯈꯥꯗꯒꯤ ꯑꯗꯨꯝ ꯀꯩꯅꯣ ꯀꯩꯅꯣ ꯇꯧꯕꯗꯣ ꯄꯝ ꯊꯣꯛꯊꯣꯛꯄꯗꯣ ꯑꯗꯨꯒꯤ ꯅꯣꯡꯗꯤ ꯆꯨꯔꯣꯏ ꯅꯣꯡꯁꯦ ꯑꯁ ꯆꯍꯤ ꯑꯃꯗ ꯀꯩꯍꯥꯏꯁꯤꯔ ꯇꯔꯥ ꯀꯨꯟ ꯒꯨꯝꯕ ꯆꯨꯔꯅꯤ ꯑꯗꯨꯒ ꯑꯗꯨꯝ ꯏꯁꯤꯡꯐꯥꯎꯗꯤ ꯀꯣꯟꯅꯩꯗ ꯋꯥꯠꯄ ꯅꯠꯇꯦꯗ ꯏꯁꯤꯡꯗꯤ ꯇꯕ꯭ꯔꯣ
ꯑꫭ ꯇꯥꯏꯌꯦ
ꯇꯨꯃꯤꯟ ꯂꯩꯈꯔ‌ꯦ ꯑꯩꯗꯤ ꯂꫭꯏꯈꯔꯥꯕ ꯈꯟꯕꯅꯤꯅ‌ꯦ
ꯀꯔꯤ
ꯇꯨꯃꯤꯟꯅ ꯂꯩꯈꯤꯕꯒꯤ
ꯅꯪꯒꯤ ꯋꯥꯔꯤ ꯇꯥꯕꯅꯦꯀꯩꯅꫭ
ꯑ
ꯅꯪꯒꯤ ꯋꯥꯔꯤ ꯇꯥꯔꯒ ꯂꯩꯕꯅꯤ ꯏꯁꯤꯡ ꯅꯨꯡꯉꯥꯏꯔꯗꯤ ꯐꯥꯏꯌꯦꯗ ꯏꯁꯤꯡ ꯅꯨꯡꯉꯥꯏꯇꯕ ꯃꯐꯝꯗꯤ ꯇꯥꯜꯂꯦꯗꯅ
ꯍꯣꯏ ꯑꯗꫭ ꯃꯣꯠꯄ ꯁꯦꯡꯕꯗꯤ ꯈꯪꯗ‌ꯦꯀꯣ ꯑꯗꯨꯝ ꯏꯁꯤꯡꯕꯨꯗꯤ ꯂꯩꯌꯦ ꯑꯗꯨ ꯃꯣꯏꯗꯤ ꯐꯥꯌꯔ ꯏꯁꯇꯝ ꯃꯈꯥꯗꯩ ꯀꯣꯊꯣꯔꯛꯄꯅꯤꯅ ꯑꯗꯨꯝ
ꯑꯣ
ꯍꯤꯇꯥꯛꯄꯨꯗꯤ ꯄꯥꯏꯔꯝꯒꯅꯤ ꯍꯤꯇꯥꯛꯄꯨꯗꯤ ꯁꯣꯏ ꯄꯥꯏꯔꯝꯒꯅꯦꯕ ꯑꯗꯣ
ꯎꯝ
ꯀꯔꯤ ꯃꯇꯝꯗꯔ ꯑꯃ ꯑꯩꯈꯣꯏ ꯏꯁꯤꯡꯒꯤ ꯃꯆꯨꯗꯣ ꯄꯨꯔꯥ ꯄꯤꯡꯅꯤꯅꯦ
ꯑꯥ ꯀꯔꯤꯒꯤꯔꯥ ꯑꯗꯨꯗꯤ
ꯃꯣꯏ ꯍꯤꯗꯥꯛ ꯍꯥꯞꯄꯗꯨ ꯀꯩ ꯀꯔꯤ ꯇꯧꯕꯩꯔꯥ
ꯑꯣ ꯑꯣ ꯑꯗꯨ ꯃꯣꯠꯄꯒꯤ ꯃꯣꯏꯅ ꯊꯥ ꯊꯝꯕꯒꯤ ꯊꯝꯕꯒꯤꯔ
ꯑꯍꯣꯏ ꯀꯩ ꯍꯥꯏꯁꯤꯔꯦ ꯑꯗꯨꯝ ꯏꯁꯤꯡ ꯃꯣꯏꯗꯤ ꯏꯁꯤꯡꯗꯗꯤ ꯑꯗꯨꯝ ꯍꯤꯗꯥꯛ ꯍꯥꯞꯄꯅꯦꯕ
ꯑꯣ ꯀꯤꯌꯦ ꯑꯗꯨꯗꯤ
ꯑꯗ ꯍꯣꯏ ꯎꯄꯥꯏ ꯂꯩꯇꯦ ꯁꯝꯒ ꯂꯣꯏ ꯀꯦꯟꯒ꯭ꯔ ꯄꯣꯠꯅꯤ ꯍꯟꯅꯨꯈ꯭ꯔꯦ ꯑꯩꯈꯣꯏꯁꯦ ꯄꯥꯈꯪ ꯐꯥꯗ꯭ꯔꯤꯀꯥꯟꯗ ꯍꯟꯅꯨꯈ꯭ꯔꯦ
ꯑꯗ ꯍꯤꯗꯥꯛ ꯊꯥꯝꯕꯗꯨꯗꯤ ꯀꯤꯌꯦꯗ ꯄꯥꯏꯅꯤꯡꯉꯥꯏ
ꯑꯥ ꯍꯣꯏ
ꯃꯣꯏ ꯀꯔꯤ ꯊꯥꯝꯕ꯭ꯔꯥꯁꯨ ꯈꯥꯡꯅꯤꯗꯅ ꯑꯈꯣꯏ ꯀꯔꯤ ꯍꯥꯞꯄꯅꯣ
ꯑꯗꯨ ꯅꯨꯃꯤꯠꯇ ꯑꯩꯈꯣꯏꯁꯦ ꯄꯨꯂꯞ ꯄꯤꯡꯅꯦꯕ ꯊꯣꯛꯂꯛꯏꯗꯨ ꯏꯁꯤꯡ ꯃꯆꯨꯁꯦ ꯑꯃ
ꯑꯣ
ꯍꯣꯏ ꯀ꯭ꯂꯥꯁ ꯏꯂꯚꯦꯟ ꯇꯨꯋꯦꯜꯐꯇ ꯁꯥꯏꯟꯁ ꯂꯧꯔꯛꯑꯗꯤ ꯀꯦꯃꯤꯁꯇ꯭ꯔꯤꯒꯤ ꯄ꯭ꯔꯦꯛꯇꯤꯀꯦꯜꯗ ꯀꯔꯤ ꯍꯥꯏꯕ꯭ꯔꯥ ꯑꯃ ꯄ꯭ꯔꯦꯛꯇꯤꯀꯦꯜ ꯃꯇꯝꯗ ꯑꯁ ꯌꯥꯝ ꯑꯁ ꯑꯗꯨ ꯄ꯭ꯔꯦꯛꯇꯤꯀꯦꯜ ꯃꯃꯤꯡꯗꯨ ꯀꯥꯎꯈ꯭ꯔꯦ
ꯑꯗꯨꯢꯗꯨ ꯃꯆꯨꯗꯨꯅꯦꯕ ꯄꯣꯔꯥ ꯄꯤꯡꯅꯦꯕ
ꯎꯝ
ꯑꯗꯨꯗꯣ ꯑꯩꯈꯣꯏꯁꯨ ꯑꯁ ꯁꯤꯗꯤ ꯏꯔꯨꯔꯁꯨ ꯀꯣꯛꯇꯤ ꯂꯨꯕ ꯇꯜꯂꯦ ꯈꯜꯂꯝꯕꯅꯦ ꯑꯗꯣ ꯃꯤ ꯂꯣꯢ ꯂꯨꯅꯕꯅꯦ ꯎꯄꯥꯏ ꯂꯩꯇꯕꯒꯤ ꯑꯗꯨꯝ ꯂꯨꯔꯦ ꯑꯩꯈꯣꯏꯁꯨ ꯑꯗꯨ ꯁꯝꯗꯤ ꯐꯖꯅ ꯀꯦꯂꯤ ꯑꯈꯣꯢꯁꯨ ꯑꯗꯨꯒꯤ ꯄꯥꯈꯪ ꯐꯥꯔꯤꯀꯥꯟꯗ ꯍꯅꯨꯕ ꯍꯧꯔꯦ ꯑꯈꯣꯏꯗꯤ ꯆꯤꯔꯥꯏꯒ ꯂꯣꯏ ꯇꯥꯡꯈ꯭ꯔꯦꯅꯦ
ꯍꯦ ꯄꯥꯈꯥꯡꯒ ꯇꯥꯎ ꯐꯪꯅꯤꯗ
ꯑꯥꯢ ꯄꯥꯈꯪ ꯄꯥꯈꯪ ꯄꯥꯈꯪ ꯇꯧꯕ ꯐꯪꯗ꯭ꯔꯦ ꯑꯩꯈꯣꯏ ꯄꯥꯈꯪ ꯐꯥꯕ ꯉꯝꯗ꯭ꯔꯦ ꯑꯉꯥꯡꯗꯒꯤ ꯗꯥꯏꯔꯦꯛ ꯑꯍꯟ ꯍꯟꯅꯨꯕ ꯑꯣꯟꯈ꯭ꯔꯦ
ꯅꯣꯏ ꯅꯣꯏꯒꯤ ꯏꯁꯤꯡꯗꯣ ꯌꯥꯝ ꯀꯟꯕ ꯃꯥꯜꯂꯦ ꯑꯦꯛꯁꯤꯠꯀꯤ ꯁꯔꯨꯛ ꯀꯣ ꯑꯗꯨꯒꯤ ꯑꯣꯏꯔꯝꯒꯅꯤ ꯑꯦꯛꯁꯤꯠ ꯁꯔꯨꯠ ꯌꯥꯝ ꯀꯥꯟꯕꯒꯤ ꯃꯣꯏ ꯍꯤꯗꯥꯛ ꯊꯝꯕꯁꯨ ꯌꯥꯏ ꯑꯗꯨꯒꯤ ꯅꯣꯏꯒꯤ ꯅꯁꯝꯁꯨ ꯀꯦ ꯀꯦꯜꯂꯦ ꯍꯥꯏꯕꯗꯣ ꯑꯗꯨꯒꯤ ꯑꯣꯏꯔꯝꯒꯅꯤ ꯑꯗꯨꯒꯤꯅꯤ ꯊꯛꯄꯗꯤ ꯀꯃꯥꯏꯅ ꯊꯥꯛꯑꯦ ꯃꯣꯏꯅ ꯀꯥꯏꯗꯒꯤ ꯄꯤꯕ꯭ꯔꯣ ꯏꯁꯤꯡ ꯊꯛꯅꯤꯉꯥꯏꯗꯣ
ꯊꯛꯄꯁꯨ ꯑꯥ ꯃꯈꯥꯗꯩ ꯀꯣꯊꯣꯛꯇꯤ ꯀꯣꯊꯣꯛꯄꯅꯤꯗꯥ ꯍꯦ ꯍꯦ ꯑꯗꯨꯒ ꯃꯣꯏ ꯐꯤꯜꯇꯔ ꯇꯣ
ꯎꯝ
ꯐꯇꯔ ꯑ ꯐꯨꯇꯔꯕꯨ ꯄꯥꯏ ꯃꯣꯏ
ꯑꯦꯔꯣꯗꯨꯔꯥ
ꯑꯩꯗꯕꯣ ꯀꯌꯨꯠꯇꯔꯁꯤ ꯇꯔꯤ ꯍꯥꯏ
ꯑꯥꯔꯣ ꯑꯃ ꯂꯥꯛꯑꯦꯗꯅ ꯗꯥꯏꯔꯦꯛ ꯐꯤꯜꯇꯔꯒꯤꯗꯣ ꯑꯗꯨꯗ ꯊ